ꯍꯥꯎ ꯍꯜꯂꯣ ꯋꯥꯗꯨ ꯉꯥꯡꯉꯨꯅꯦ ꯑ
ꯑꯣ ꯇꯥꯔꯦ
ꯀꯩꯅꯣ ꯇꯥꯗꯦ ꯁꯤ ꯊꯣꯛꯂꯛꯇꯤ
ꯑꯣ ꯎꯝ ꯃꯥꯅ ꯑꯁꯤꯗ ꯁꯨꯃꯥꯏꯅ ꯉꯥꯡ ꯉꯥꯡꯉꯦ ꯉꯥꯡꯉꯦ ꯌꯥꯔꯦ ꯌꯥꯔꯦ ꯉꯥꯡꯉꯦ ꯉꯥꯡꯉꯦ ꯌꯥ ꯈꯔ ꯉꯥꯡꯉꯛꯑꯣꯌꯦ ꯑꯕ ꯇꯧꯔꯛꯀꯅꯤ
ꯅꯥꯀꯣꯡꯗ ꯊꯝꯃꯣ ꯍꯥꯏꯕ ꯀꯔꯥꯏ ꯊꯣꯛꯂꯛꯇꯦꯕꯗ ꯁꯥꯎꯟꯁꯤꯗ ꯂꯥꯛꯇꯦꯕ ꯏꯃ ꯄꯨꯡꯁꯥꯟ ꯁꯥꯟꯅꯧꯋꯣꯌꯦ ꯄꯨꯡꯁꯥꯟ ꯁꯥꯟꯅꯒꯗꯕꯅꯦ ꯑꯁ ꯑꯩꯗꯤ ꯍꯥꯀꯠꯆꯗꯕ ꯁꯤꯗꯧꯔꯦ ꯁꯤ
ꯑꯥ ꯍꯤꯟꯖꯥꯡ ꯑꯍꯥꯎ ꯊꯣꯡꯉꯣ ꯆꯥꯔꯁꯦ ꯁꯔꯦꯡ ꯉꯥꯗꯨ ꯆꯥꯔꯁꯦ ꯇꯧꯔ ꯎꯝ ꯑꯍꯥꯎ ꯍꯥꯎ ꯆꯥꯔꯁꯦ ꯁꯨꯝ ꯁꯥꯎꯋꯣꯌꯦ ꯁꯨꯝ ꯁꯥꯎꯋꯣꯌꯦ ꯉꯥꯛꯇꯪ ꯁꯥꯎꯋꯣꯌꯦ ꯑꯩ ꯇꯥꯏ ꯀꯩꯅꯣ ꯇꯥꯏꯕ ꯑꯩ ꯇꯥꯏꯕ ꯕꯥ ꯅꯥꯀꯣꯡꯗ ꯍꯥꯞꯄꯣ ꯅꯥꯀꯣꯡ ꯇꯧꯔ ꯁꯥꯎꯅꯣ ꯀꯩꯅꯣ ꯅꯥꯀꯣꯡꯗ ꯍꯥꯞꯄꯣ ꯍꯥꯏꯕ ꯎꯝ ꯎꯝ ꯍꯜꯂꯣ ꯇꯥꯗ꯭ꯔꯦ ꯃꯨꯛ ꯍꯜꯂꯣ ꯎꯝ ꯇꯥꯔꯕꯣ ꯎꯝ ꯑꯣ ꯉꯥꯇꯪ ꯁꯥꯔꯁꯤ ꯉꯥꯇꯪ ꯁꯥꯅꯁꯤ ꯏꯃꯥꯏꯄꯦꯝꯃ ꯏꯟꯖꯥꯡ ꯑꯍꯥꯎꯕ ꯆꯥꯔ ꯂꯣꯏꯔꯦ ꯏꯃꯥꯏꯄꯦꯝꯃ ꯍꯌꯦꯡ ꯍꯪꯆꯤꯠ ꯑꯩ ꯄꯩꯁꯥ ꯐꯪꯉꯗꯤ ꯑꯩꯈꯣꯏꯅꯤꯗꯤ ꯎꯝ ꯎꯝ ꯎꯝ ꯆꯥꯛꯀꯗꯣ ꯎꯝ ꯍꯥ ꯏꯕꯦꯝꯃ ꯍꯥꯃꯦꯡ ꯆꯥꯁꯤ ꯏꯕꯦꯝꯃ ꯎꯝ ꯑꯩ ꯄꯩꯁꯥ ꯐꯪꯉꯗꯤ ꯉꯥꯅꯨ ꯆꯥꯔꯒ ꯍꯥꯡ ꯆꯥꯕ ꯍꯃꯦꯡ ꯍꯃꯦꯡ ꯄꯥꯝꯕ꯭ꯔ ꯊꯣꯏꯕꯤ ꯃꯤꯅꯤꯠ ꯇꯔꯥ ꯁꯥꯗꯣꯏ ꯉꯥꯛꯇꯪ ꯁꯥꯗ ꯌꯥꯔꯣꯏ ꯎꯝ ꯎꯝ ꯄꯩꯁꯥ ꯆꯪꯗꯣꯔꯦꯌꯦ ꯁꯥꯔꯁꯤ ꯁꯥꯔꯁꯤ ꯏꯃꯥꯏꯄꯦꯝꯃ ꯍꯤꯟꯖꯥꯡ ꯑꯍꯥꯎꯕ ꯆꯥꯔ ꯂꯣꯏꯔꯦ ꯃꯤꯅꯤꯠ ꯇꯔꯥꯅꯤꯊꯣꯏ ꯇꯔꯥꯅꯤꯊꯣꯏ ꯆꯪ ꯁꯥꯗꯣꯏꯕ ꯃꯤꯅꯤꯠ ꯑꯅꯤ ꯁꯨꯗꯉꯥꯏꯔꯤ ꯇꯔꯥꯅꯤꯊꯣꯏ ꯁꯥꯗꯣꯏꯅꯤ ꯇꯔꯥꯅꯤꯊꯣꯏ ꯃꯤꯅꯤꯠ ꯇꯔꯥꯅꯤꯊꯣꯏ ꯎꯝ ꯍꯣ ꯍꯣ ꯀꯁꯨ ꯀꯥꯏꯗꯦ ꯀꯩꯅꯣ ꯎꯝ